ꯑꯣ
ꯑꯣ ꯇꯥꯏꯌꯦ ꯍꯤꯍꯤ
ꯑꯍꯝ ꯕꯣꯕꯣꯛꯇꯤ ꯑꯅꯥꯕ ꯌꯥꯎꯗꯦꯀꯣ
ꯍꯣꯏ ꯗꯨꯝ ꯅꯨꯡꯉꯥꯏꯔꯒ ꯂꯩ ꯃꯥꯒꯤ ꯅꯥ ꯈꯔ ꯇꯥꯗꯕꯗꯨꯅꯤ
ꯑꯣ ꯑꯗꯨ ꯃꯔꯛ ꯃꯔꯛꯇ ꯃꯥꯒꯤ ꯏꯗꯣ ꯈꯔ ꯁꯣꯜꯂꯗꯤꯀꯣ ꯎꯝ ꯏꯗꯣ ꯈꯔ ꯁꯣꯜꯂꯗꯤ
ꯎꯝ
ꯁꯨꯃꯥꯏꯅ ꯇꯧꯔꯅꯤ ꯍꯥꯏꯕꯗꯤ ꯑꯍꯥꯟꯁꯨꯅꯤꯅ
ꯎꯝ ꯑꯍꯥꯡꯥꯟꯒꯤ ꯂꯩꯅꯥꯗꯨꯝ ꯂꯩꯔꯝ ꯂꯩꯒꯅꯤꯗ ꯍꯥꯢꯗꯤ ꯃꯈꯣꯏꯗꯤꯀꯣ
ꯎꯝ ꯍꯤꯁꯇ꯭ꯔꯤꯛ ꯀꯟꯕꯒꯤꯅꯤ ꯀꯣꯢ ꯄꯨꯄꯨꯗꯨ
ꯍꯥꯎꯅ ꯁꯥꯅꯦ ꯃꯈꯣꯏꯒꯤ
ꯍꯝꯍꯝꯍꯝ ꯍꯝꯍꯝ
ꯑꯩꯈꯣꯏꯖꯤ ꯑꯩꯈꯣꯏꯖꯨ ꯀꯔꯤ ꯇꯥꯎꯔꯅꯤ
ꯄꯥꯏꯂꯩꯇ꯭ꯔꯦ ꯕꯣꯜ ꯌꯦꯡꯕ꯭ꯔꯣ ꯅꯪꯗꯤ
ꯑꯁ ꯌꯦꯡꯗꯦꯗ ꯇꯨꯝꯅꯤꯡꯕꯅ ꯌꯦꯡꯕꯁꯨ ꯉꯝꯗꯦ
ꯌꯨꯝꯗ ꯂꯥꯏꯔꯗꯤ ꯁꯨꯃꯥꯏꯅ ꯇꯝ ꯑꯁ ꯉꯁꯤ ꯑꯌꯨꯛꯀꯤ ꯕꯣꯜ ꯅꯨꯡꯉꯥꯏꯕꯗꯣ ꯑ
ꯎꯝ ꯑꯣ ꯑꯗꯨꯅꯦ
ꯅꯪꯗꯤ ꯀꯅꯥꯕꯨ ꯁꯞꯄꯣꯔꯠ ꯇꯥꯎ ꯇꯧꯗꯣꯏ
ꯑꯁ ꯈꯪꯗꯦ ꯑꯩ ꯍꯥ ꯑꯗꯨꯝ ꯄ꯭ꯂꯦꯌꯥꯔꯁꯤꯡꯕꯨ ꯌꯦꯡꯔꯒꯀꯣ ꯑꯗꯨꯝ ꯅꯨꯡꯁꯤꯕ ꯌꯥꯎꯕ ꯅꯨꯡꯁꯤꯕ ꯂꯥꯏꯛ ꯃꯥꯏꯊꯣꯡ ꯂꯩꯕꯗꯨ
ꯍꯝꯍꯝ ꯍꯥꯍꯥ ꯑꯗꯨꯗꯤ ꯃꯥꯞ ꯄꯦ ꯀꯣꯏ ꯌꯥꯝꯃꯜ ꯀꯣꯏ
ꯎꯝ ꯃꯈꯣꯏꯗꯣ ꯎꯝ ꯍꯥꯏꯕꯗꯤ ꯑꯃꯨꯛ ꯑꯩ ꯑꯩꯅ ꯁꯤ ꯇꯤꯝꯁꯦ ꯁꯞꯄꯣꯔꯠ ꯇꯧꯋꯦ ꯍꯥꯏꯔꯒ ꯀꯣ ꯑꯃꯨꯛ ꯁꯥꯟꯅꯕ ꯍꯧꯋꯦ ꯑꯗꯨꯒ ꯑꯩꯅ ꯁꯞꯄꯣꯔꯠ ꯇꯧꯕ ꯇꯤꯝꯗꯣ ꯑꯃꯨꯛ ꯀꯥꯟꯂꯦ
ꯑꯩꯈꯣꯏꯒꯤ ꯏꯆꯦꯁꯨ ꯁꯨꯃꯥꯏꯅ ꯇꯧꯋꯦ
ꯑꯗꯨ ꯀꯥꯟꯗꯗꯤ ꯑꯩꯈꯣꯏ ꯑꯩꯈꯣꯏꯒꯤ ꯇꯤꯝꯗꯣ ꯈꯔ ꯀꯥꯟꯂꯗꯤ ꯑꯄꯣꯅꯦꯟ ꯇꯤꯝꯅ ꯌꯥꯝ ꯅꯨꯡꯉꯥꯏꯇꯕ ꯃꯁꯛꯇꯣ ꯂꯩꯌꯦꯅ ꯑꯗꯨꯃꯥꯏꯅ ꯂꯩꯔꯗꯤ ꯑꯩꯁꯨ ꯑꯩꯗꯣ ꯑꯃꯨꯛꯀꯁꯨ ꯑꯃꯨꯛ ꯅꯨꯡꯁꯤꯒꯅꯤ
ꯍꯤ ꯑꯦ ꯑꯩꯈꯣꯏꯒꯤ ꯢꯆꯦꯁꯨ ꯁꯨꯃꯥꯏꯅ ꯇꯧꯋꯦ ꯅꯍꯥꯟ ꯃꯦꯁꯤꯅꯤ ꯃꯦꯁꯤ ꯁꯤꯅꯤ ꯍꯥꯏꯔꯒ ꯔꯣꯅꯥꯜꯗꯣꯒꯤ ꯌꯦꯡꯉꯀꯥꯟꯗ ꯑꯁ ꯑꯩꯗꯤ ꯔꯣꯅꯥꯜꯗꯣ ꯑꯃꯨꯛꯁꯨ ꯑꯃꯨꯛ ꯇꯥꯎꯔꯒꯦ ꯃꯉꯣꯟꯗ ꯍꯦꯟꯅ ꯅꯨꯡꯁꯤꯌꯦꯅ ꯑꯗꯨꯗꯒꯤ ꯑꯣꯐꯤꯁꯦꯜꯂꯤ ꯔꯣꯅꯥꯜꯗꯣ ꯐꯦꯟꯁ ꯍꯥꯏꯅ ꯑꯩꯅ ꯀꯧꯔꯒ ꯃꯥ ꯅꯣꯛꯔꯒ ꯆꯠꯈ꯭ꯔꯕꯅꯦ ꯍꯣꯏ ꯏꯆꯦꯗꯣ ꯃꯤꯁꯤ ꯐꯦꯟꯁ ꯃꯤꯁꯤ ꯐꯦꯟꯁꯅꯦ ꯍꯥꯏꯔꯒ ꯔꯣꯅꯥꯜꯒꯤ ꯃꯣꯏꯒꯤ ꯁꯅꯕꯗ ꯌꯦꯡꯔꯒ ꯑꯁ ꯔꯣꯅꯥꯜꯗꯣꯅ ꯍꯦꯟꯅ ꯅꯨꯡꯁꯤꯌꯦꯗꯅ ꯃꯥꯅ
ꯑꯍꯦ
ꯑꯗꯨꯒꯤ ꯑꯩꯈꯣꯏ ꯏꯅꯥꯎꯅꯨꯄꯥꯒꯤ ꯑꯦ ꯅꯨꯄꯥ ꯅꯦꯃꯥꯔꯅꯦꯗꯅ ꯃꯣꯏꯒ ꯋꯥꯔꯤ ꯁꯥꯟꯅꯔꯒ ꯏꯆꯦꯅ ꯅꯦꯃꯥꯔꯗꯤ ꯐꯠꯇꯦ ꯍꯥꯏꯔꯒ ꯑꯩꯈꯣꯏꯒꯤ ꯏꯅꯥꯎꯅꯨꯄꯥꯅ ꯕꯣꯜꯗ ꯅꯣꯏꯒꯤ ꯖꯦꯔꯣ ꯅꯣꯂꯦꯖꯅ ꯋꯥ ꯉꯥꯡꯒꯅꯨ
ꯍꯥꯍꯥꯍꯥꯍꯥꯍꯥ
ꯑ ꯑꯗꯨꯒꯤ ꯑꯩꯈꯣꯏ ꯏꯪꯕꯗꯣ ꯉꯔꯥꯡ ꯌꯥꯝ ꯅꯣꯛꯑꯦ ꯆꯦꯗꯣ ꯋꯥ ꯉꯥꯡꯅꯤꯡꯉꯥꯏ ꯂꯩꯇꯕꯒꯤ
ꯅꯕꯥꯥꯏꯗꯤ ꯅꯦꯝꯃꯥꯏꯗꯤ ꯈꯔ ꯃꯆꯤꯟ ꯊꯤꯕ ꯂꯩꯔꯦ
ꯑꯗꯨꯒꯤꯅꯦ ꯑꯩꯗꯤ ꯄꯥꯝꯅ ꯁꯨꯝ ꯄꯥꯝ ꯄꯥꯝꯗꯦ ꯃꯥꯗꯤ
ꯎꯝ ꯅꯪꯗꯤ ꯃꯦꯁꯤ ꯄꯥꯝꯕ꯭ꯔꯥ
ꯎꯝ ꯑꯩꯗꯤ ꯃꯦꯁꯤ ꯄꯥꯝꯃꯦ ꯀꯔꯤꯒꯤ ꯅꯪꯗꯤ
ꯈꯪꯗꯦ ꯑꯩꯗꯤ ꯀꯅꯥ ꯄꯥꯝꯕ꯭ꯔꯥ
ꯍ
ꯍ ꯑ ꯍ ꯍ
ꯑꯩꯈꯣꯏ ꯏꯅꯥꯎ ꯅꯨꯨꯄꯥ ꯏꯅꯥꯎꯅꯨꯄꯥ ꯑꯃꯗꯣ ꯃꯁꯝ ꯈꯣꯏ ꯃꯁꯝ ꯈꯣꯏꯕꯗꯣ ꯃꯥꯗꯤ ꯁꯨꯇꯤ ꯂꯣꯏꯔꯕꯣ ꯂꯥꯛꯏ ꯌꯨꯝꯗ ꯂꯥꯏꯔꯤꯕꯣ
ꯎꯝ ꯗꯌꯨꯇꯤ ꯂꯣꯏꯔꯒ ꯎꯝ ꯂꯥꯁ ꯑꯣ ꯁꯤ ꯑꯁꯤꯒꯤ ꯃꯟꯗꯦꯗꯣ ꯑꯃꯨꯛ ꯆꯠꯅꯦꯕ ꯑꯗꯨ ꯍꯌꯦꯡ ꯔꯤꯇ꯭ꯔꯤꯠ ꯂꯩꯒꯦꯔꯥ ꯍꯥꯏꯔꯒ ꯃꯈꯣꯏꯗꯣ ꯉꯁꯤ ꯑꯃꯨꯛ ꯂꯥꯛꯑꯦ ꯍꯜꯂꯛꯑꯦ ꯑꯗꯨ ꯍꯌꯦꯡꯗꯣ ꯔꯤꯇ꯭ꯔꯤꯠ ꯂꯩꯔꯔꯣꯏ ꯑꯃꯨꯛ ꯅꯦꯛꯁ ꯁꯟꯗꯦꯒꯤ
ꯑꯁ ꯀꯔꯤꯒꯤꯔꯗ ꯄꯣꯁꯄꯣꯟ ꯇꯧꯕꯗꯨꯗꯤ
ꯈꯣꯏꯗꯣ ꯌꯥꯝ ꯈꯪꯗꯩ ꯃꯈꯣꯏꯁꯨ ꯑꯁ ꯒ꯭ꯌꯥꯟ ꯇꯥꯗꯦ ꯑꯥ ꯄ꯭ꯔꯤꯚꯤꯌꯁ ꯂꯥꯁ ꯗꯦ ꯗ ꯑꯥ ꯃꯟꯗꯦꯗꯀꯣ ꯑꯩꯈꯣꯏꯗꯣ ꯆꯥꯛ ꯆꯥꯃꯤꯟꯅꯩꯕ ꯑꯗꯨꯝ ꯑꯥ ꯔꯠꯅꯥꯒꯨꯝꯕ ꯇꯧꯔꯒ ꯑꯃꯨꯛ ꯆꯥꯛ ꯆꯥꯃꯤꯟ ꯑꯗꯨꯝ ꯆꯥꯃꯤꯟꯅꯩꯌꯦꯅ ꯗꯣ ꯑꯩꯈꯣꯏ ꯕꯤ ꯕꯤ ꯑꯦꯁ ꯂꯣꯢꯔꯗꯤ ꯑꯗꯨꯒꯤ ꯃꯇꯝꯗ ꯑꯩꯈꯣꯏꯅ ꯎꯝ ꯆꯥꯛ ꯆꯥꯃꯤꯟꯅꯕ ꯃꯇꯝꯗ ꯔꯤꯇ꯭ꯔꯤꯠ ꯔꯤꯇ꯭ꯔꯤꯒꯤꯁꯨ ꯑꯃꯨꯛꯀ ꯗꯤꯁ ꯇꯧꯗꯣꯏꯅꯦꯕ ꯑꯗꯣ ꯇꯧꯗꯕꯤꯗ ꯑꯃꯨꯛ ꯂꯣꯏꯅ ꯌꯨꯝ ꯆꯠꯅꯈ꯭ꯔꯦ ꯑꯗꯨꯒꯤ ꯐꯖꯅ ꯗꯤꯁꯀꯥꯁ ꯇꯧꯕꯤꯗꯕꯒꯤ ꯉꯁꯤ ꯈꯛꯅ ꯁꯨꯄ꯭ꯔꯤꯇꯦꯟꯗꯦꯟꯅ ꯍꯌꯦꯡ ꯔꯤꯇ꯭ꯔꯤꯠ ꯂꯩ ꯂꯩꯒ ꯍꯦꯔꯥ ꯍꯥꯏꯔꯒ ꯀꯣ ꯎꯝ ꯑꯝ ꯑꯥ ꯑꯣꯖꯥꯁꯤꯡꯗ ꯑꯣꯏꯅ ꯑꯩꯈꯣꯏꯗꯣ ꯄ꯭ꯔꯤꯄꯦꯌꯔ ꯇꯧꯈ꯭ꯔꯕ ꯍꯌꯦꯡ ꯍꯌꯦꯡꯒꯤ ꯔꯤꯇ꯭ꯔꯤꯗꯣ ꯍꯥꯏꯔ ꯍꯥꯏꯔꯒ ꯍꯦꯢꯔꯒ ꯑꯣꯖꯥꯁꯤꯡꯅ ꯑꯦ ꯀꯃꯥꯏꯅ ꯎ ꯑꯩꯈꯣꯏ ꯐꯖꯅꯁꯨ ꯗꯤꯁꯀꯁ ꯇꯧꯗꯦ ꯑꯩꯈꯣꯏ ꯐꯖꯅ ꯄ꯭ꯔꯤꯄꯦꯌꯔ ꯇꯧꯗꯦ ꯍꯥꯏꯔꯒꯀꯣ ꯑꯗꯨꯒꯤ ꯑꯗꯨꯝ ꯍꯥꯏ ꯍꯥꯏꯕꯒꯤ ꯎꯝ ꯅꯦꯛꯁ ꯁꯟꯗꯦꯗ ꯑꯣꯏꯅ ꯑꯃꯨꯛ ꯐꯖꯅ ꯇꯧꯔꯁꯦ ꯑꯃꯨꯛ ꯍꯥꯏꯕꯤꯈ꯭ꯔꯦ ꯍꯥꯏꯕꯗꯤ ꯑꯩꯈꯣꯏ ꯈꯨꯟꯗ ꯂꯩꯕ ꯏꯁꯇꯨꯗꯦꯟꯁꯤꯡꯁꯨ ꯑꯃꯨꯛ ꯀ꯭ꯂꯥꯁ ꯍꯠ ꯆꯠꯄ ꯍꯧꯈ꯭ꯔꯅꯤꯕ ꯑꯗꯨ ꯑꯗꯨ ꯑꯣꯏꯔꯒ ꯒ ꯑꯥ ꯅꯦꯛꯁ ꯁꯟꯗꯦꯗꯗꯤ ꯕꯤ ꯕꯤ ꯑꯦꯁ ꯀꯤ ꯍꯥꯏꯁꯤꯡꯗꯣ ꯑꯃꯨꯛ ꯍꯜꯂꯛꯑꯔꯣꯏꯕ ꯑꯗꯨꯒꯤ ꯅꯨꯡꯉꯥꯏꯔꯣꯏ
ꯅꯨꯡꯉꯥꯏꯔꯣꯢ ꯍꯣꯏ ꯈꯟꯕꯗ ꯑꯗꯨꯒ ꯑꯇꯣꯞꯄ ꯁꯥꯇ꯭ꯔꯁꯤꯡꯁꯨ ꯂꯥꯛꯄ ꯌꯥꯏ ꯑꯗꯨꯒ ꯑꯩꯈꯣꯏꯒꯤ ꯁꯥꯇ꯭ꯔꯁꯤꯡꯅ ꯑꯇꯣꯞꯄꯗ ꯃꯣꯏꯒꯤ ꯁ꯭ꯀꯨꯜ ꯐꯥꯎ ꯐꯥꯎꯔꯅꯤꯗꯅ
ꯎꯝ ꯑꯩꯈꯣꯏꯒꯤ ꯎꯝ ꯁꯤꯗ ꯗꯥꯢꯔꯦꯛꯇꯔꯗ ꯀꯣ ꯅꯦꯛꯁ ꯁꯟꯗꯦ ꯇꯧꯈ꯭ꯔꯁꯤꯔ ꯇꯧꯈ꯭ꯔꯁꯤꯗ ꯍꯥꯏꯕ ꯀꯥꯟꯗꯀꯣ ꯑꯁꯤ ꯅꯨꯄꯥ ꯑꯃꯅ ꯁꯨꯔꯨꯝꯄꯦꯡꯒꯤ ꯏꯁꯇꯨꯗꯦꯟꯁꯤꯡꯕꯨ ꯔꯤꯇ꯭ꯔꯤꯠ ꯇꯧꯕꯤꯒꯦ ꯍꯥꯏꯕꯅꯦ
ꯍꯤꯍꯤ
ꯍꯩ ꯍꯦ ꯏꯁꯇꯨꯗꯦꯟ ꯏꯁꯇꯨꯗꯦꯟꯁꯤꯡꯒꯤ ꯔꯤꯇ꯭ꯔꯤꯠ ꯇꯧꯍꯟꯅꯤꯡꯕ ꯃꯥ
ꯑꯍ ꯑꯍ ꯍꯦ ꯍꯦ ꯀꯅꯥꯅ ꯍꯥꯏꯔꯨꯔꯗꯤ ꯑꯍꯤ
ꯁꯤ ꯎꯝ
ꯎꯍꯨ
ꯖꯤꯃꯦꯟ
ꯑꯗꯨ ꯎꯍꯨꯝ
ꯑ ꯍꯦ ꯍꯦ ꯑꯗꯨ ꯃꯈꯣꯏꯗꯣ ꯁ꯭ꯀꯨꯜ ꯍꯧ ꯍꯧ ꯒꯗꯕ ꯃꯥꯟꯗꯦ ꯃꯥꯟꯅꯦ ꯃꯥꯥꯟꯗꯦ ꯆꯦꯅ ꯃꯈꯣꯏꯗꯣ ꯑꯃꯨꯛ ꯍꯥꯜꯂ ꯑꯃꯨꯛ ꯍꯜꯂꯥꯛꯑꯣꯏ ꯅꯛꯁ ꯁꯟꯗꯦꯗꯗꯤ
ꯑꯗꯨꯒꯤꯅꯦ ꯍꯜꯂꯥꯛꯄ ꯐꯔꯥꯛꯁꯨ ꯇꯥꯅꯤ ꯃꯤ ꯃꯌꯥꯝ
ꯎꯝ ꯑꯗꯨꯅꯦ ꯁ꯭ꯀꯨꯜ ꯐꯥꯎꯗ꯭ꯔꯗꯤ ꯑꯗꯨꯅꯤꯅꯦ ꯈꯪꯗꯦꯗ ꯀꯔꯤ
ꯑꯥ ꯃꯣꯏꯁꯦ ꯑꯥ ꯇꯔꯦꯠꯇ꯭ꯔꯥ ꯃꯄꯥꯟ ꯑꯗꯨꯗ ꯍꯥꯎꯅꯤ ꯍꯥꯏ ꯍꯥꯏꯗꯥꯏ
ꯈꯪꯗꯦ
ꯃꯣꯏꯒꯤ ꯀ꯭ꯂꯥꯁꯇꯣ ꯁꯨꯃꯥꯏꯅ ꯍꯥꯏꯕꯅꯦ
ꯎꯝ ꯑꯗꯨꯗꯤ ꯍꯧꯖꯤꯛ ꯎꯝ ꯅꯦꯛꯁ ꯗꯦꯗ ꯇꯧꯔꯁꯨ ꯑꯗꯨꯝ ꯌꯥꯗꯣꯏ ꯌꯥꯗꯣꯏ ꯃꯥꯂꯦꯗ
ꯎꯝ ꯑꯩꯈꯣꯏꯒꯤ ꯏꯅꯥꯎ ꯅꯨꯄꯥꯗ ꯍꯌꯦꯡ ꯑꯃꯨꯛ ꯍꯟꯗꯣꯏꯔ ꯑꯗꯨꯗꯤ
ꯍꯟ ꯍꯟꯕ ꯇꯥꯔꯦꯅ ꯄꯥꯏ ꯂꯩꯗꯅ ꯀꯩꯅꯣ ꯃꯟꯗꯦꯗꯁꯨ ꯍꯧꯖꯤꯛꯇꯤ ꯂꯝꯕꯤ ꯌꯥꯝ ꯐꯕꯅꯦꯅ ꯀꯣ ꯑꯗꯨꯝ ꯚꯥꯁ ꯇ ꯑꯌꯨꯛꯇ ꯆꯠꯂꯒ ꯀꯣ ꯑꯗꯨꯝ ꯀ꯭ꯂꯥꯁ ꯌꯥꯎꯅꯕ ꯇꯜꯂꯦ
ꯉꯟꯅꯤꯗ
ꯑꯩꯈꯣꯏ ꯈꯨꯟꯗꯒꯤ ꯑꯃꯨꯛ ꯑꯗꯨꯝ ꯆꯠꯊꯣꯛ ꯆꯠꯁꯤꯟ ꯇꯧꯕ ꯃꯤ ꯈꯔ ꯈꯔꯁꯨ ꯂꯩꯑꯦꯕ
ꯑꯥ
ꯍꯧꯖꯤꯛꯇꯤ ꯇꯥꯎꯟꯒꯤ ꯂꯝꯕꯤꯁꯨ ꯌꯥꯝ ꯐꯈ꯭ꯔꯕꯅꯤꯅꯀꯣ ꯑ ꯗꯤꯐꯤꯀꯜꯇꯤꯁꯇꯤ ꯂꯩꯇ꯭ꯔꯦ
ꯑꯩꯗꯤ ꯍꯌꯦꯡ ꯅꯣꯏ ꯔꯤꯇ꯭ꯔꯤꯠ ꯇꯧꯒꯗ꯭ꯔꯅ ꯈꯅꯤ ꯅꯍꯥꯟ ꯅꯣꯏ ꯕꯤ ꯕꯤ ꯑꯦꯁ ꯀ ꯚꯤꯗꯤꯑꯣꯁꯨ ꯌꯥꯝꯗꯦ ꯀꯔꯤ ꯒꯤꯔꯥ ꯈꯪꯗꯦ ꯑꯩ ꯑꯩꯗꯤ ꯌꯦꯡꯅꯤꯡꯕꯅꯗꯣ ꯌꯦꯡꯅꯤꯡꯕꯅ ꯑꯗꯨꯝ ꯉꯥꯏꯔꯒ
ꯂꯐꯥꯏ ꯌꯥꯝꯗꯕꯒꯤ ꯍꯧꯖꯤꯛ
ꯑꯩꯗꯤ ꯌꯦꯡꯅꯤꯡꯗꯒ ꯉꯥꯏꯔꯀꯥꯟꯁꯤꯗ ꯑꯗꯨꯒ ꯑꯦꯜꯕꯤꯁꯀꯤ ꯚꯤꯗꯤꯑꯣꯗꯣ ꯑꯗꯨ ꯈꯛꯇ ꯌꯦꯡꯉ ꯗꯅꯥꯎ ꯍꯥꯍꯥꯍꯥ
ꯑꯍꯝ ꯍꯧꯖꯤꯛ ꯀꯥꯟ ꯎꯝ ꯑ ꯂꯥꯛꯏ ꯕꯤ ꯚꯦꯁꯇꯣꯀꯣ ꯀ꯭ꯔꯐꯔꯁꯨ ꯀ꯭ꯔꯐꯔꯁꯨ ꯂꯩꯥꯏꯇꯦ ꯑꯗꯨꯒ ꯑꯩꯈꯣꯏ ꯑꯣꯖꯥꯁꯤꯡꯒꯤ ꯄꯨꯇꯣꯁꯤꯡꯁꯨ ꯑ
ꯎꯝ ꯅꯣꯏꯅ ꯄꯣꯇꯣ ꯇꯔꯥꯛꯄꯇꯣ ꯐꯖꯗꯦꯅ ꯑꯩ ꯌꯦꯡꯕꯅꯤ ꯍꯥꯏꯕꯗꯤ ꯈꯔ ꯀꯔꯤꯍꯥꯏꯒꯗ꯭ꯔꯥ ꯈꯪꯗꯦ ꯑꯗꯨꯝ ꯄꯣꯠꯇꯣ ꯁꯦꯡꯗꯕꯗꯣ ꯁꯦꯡꯁꯨ ꯁꯦꯡ
ꯇꯥꯛꯞꯄꯤꯅꯕ ꯃꯤ ꯂꯩꯇꯦꯕ ꯑꯗꯨꯒ ꯎꯝ ꯏꯁꯇꯨꯗꯦꯟꯁꯤꯡ ꯚꯤꯗꯤꯑꯣꯁꯤꯡꯁꯨ ꯂꯥꯏꯛ ꯃꯈꯣꯏ ꯑꯣꯖꯥꯁꯤꯡꯁꯨ ꯃꯥꯒꯤ ꯃꯥꯒꯤ ꯊꯕꯛ ꯑꯗꯨꯝ ꯂꯩꯕꯒꯤꯀꯣ ꯃꯤ ꯑꯃꯅ ꯃꯥꯒꯤ ꯊꯕꯥꯛ ꯑꯣꯏꯅ ꯚꯤꯗꯤꯑꯣꯗꯨ ꯂꯥꯎꯕꯤꯔꯗꯤ ꯐꯥꯗꯣꯏꯕ ꯑ ꯑꯣꯖꯥ ꯑꯇꯣꯞꯄꯁꯤꯡꯗꯤ ꯃꯈꯣꯏꯒꯤ ꯊꯕꯛꯁꯨ ꯑꯗꯨꯝ ꯂꯩꯌꯦ ꯑꯗꯨꯒ ꯈꯪꯗꯦ ꯐꯣꯟꯒꯤ ꯀꯦꯃꯦꯔꯥꯗꯨ ꯐꯠꯇꯕ꯭ꯔꯥ
ꯐꯣꯟ ꯑꯥꯏ ꯐꯣꯟ ꯄꯥꯏꯕ ꯃꯤ ꯌꯥꯎꯔꯗꯤ ꯈꯔ ꯐꯗ꯭ꯔꯥ
ꯎꯝ ꯔꯤꯁꯇ ꯎꯕ꯭ꯔꯥ ꯑꯩꯈꯣꯏꯒꯤꯗ
ꯎ ꯎꯑꯦ ꯑꯗꯨꯗꯤ ꯈꯔ ꯐꯥꯏ
ꯗꯨ ꯈꯛ ꯇꯧꯔꯒ ꯂꯣꯏꯈ꯭ꯔꯦ ꯈꯣꯏꯗꯤ
ꯑꯗꯨꯁꯨ ꯑꯇꯣꯞꯄꯅ ꯁꯦꯝꯕ ꯃꯥꯜꯂꯦ ꯑꯩꯁꯨ ꯅꯍꯥꯟ ꯔꯤꯜꯁ ꯃꯤ ꯑꯇꯣꯞꯄꯒꯤ ꯑꯗꯨꯒꯤ ꯔꯤꯜꯁꯇꯣ ꯎꯕ ꯑꯗꯨꯒ ꯑꯩꯈꯣꯏꯁꯨ ꯇꯥꯕ ꯌꯥꯅꯤꯅꯀꯣ ꯑꯗꯨꯒ
ꯎꯝ
ꯀꯅꯥꯅ ꯀꯥꯞꯄ꯭ꯔꯥꯗꯨꯗꯤ
ꯎꯝ ꯄꯝꯊꯣꯏ
ꯑ ꯏꯗꯤꯠ ꯇꯧꯕꯁꯨ ꯃꯥꯟꯅꯔꯣ
ꯑ ꯁꯤ ꯁꯟꯁꯥ ꯁꯟꯁꯥꯟꯒꯤ ꯃꯕꯥꯅ ꯇꯥꯎꯕꯅꯦ
ꯊꯥꯔꯛꯑꯦ ꯃꯉꯣꯟꯗꯒꯤ
ꯃꯥꯅ ꯏꯗꯤꯠ ꯇꯧꯋꯦ ꯑꯩꯈꯣꯏꯅ ꯑꯩꯈꯣꯏꯅ ꯑꯈꯣꯢ ꯑꯈꯣꯏꯅ ꯐꯣꯇꯣꯗꯤ ꯑꯗꯨꯝ ꯂꯧꯕ ꯆꯠꯂꯦ
ꯎꯝ
ꯎꯝ ꯑꯗꯨ ꯅꯨꯄꯥꯗꯨꯅ ꯑꯃꯨꯛ ꯏꯗꯤꯠ ꯇꯧꯒ
ꯕꯤꯚꯦꯁ ꯀꯃꯥꯏꯅ ꯇꯧꯏꯤ ꯅꯨꯡꯉꯥꯏꯕ꯭ꯔꯥ ꯀꯃꯥꯏꯅ ꯇꯧꯏ
ꯑꯁ ꯈꯪꯗꯦ ꯑꯩꯗꯤ ꯄꯤ ꯚꯤ ꯑꯦꯁꯀꯤ ꯃꯌꯥꯏꯗ ꯍꯛꯆꯥꯡ ꯉꯝꯗꯗꯅ ꯑꯩꯒꯤ ꯀꯣꯛ ꯅꯥꯕꯅ ꯁꯤꯖꯔꯦ ꯑꯗꯨꯒꯤ ꯎ ꯅꯨꯃꯤꯠ ꯂꯥꯁ ꯂꯥꯁ ꯁꯦꯀꯦꯟ ꯗꯦꯒ ꯂꯥꯁ ꯗꯦꯗꯤ ꯑꯩ ꯖꯒꯣꯏꯁꯨ ꯁꯥꯗꯦ ꯑꯗꯨ ꯍ ꯌꯨꯝ ꯌꯨꯝꯗ ꯑꯃꯨꯛ ꯍꯜꯂꯦ ꯑꯃꯨꯛ ꯍꯜꯂꯛꯑꯦ ꯑꯩ ꯌꯥꯝ ꯉꯝꯗ꯭ꯔꯗꯤ ꯑꯃꯨꯛ ꯏꯄꯥ ꯆꯠꯂꯦ ꯑꯗꯨꯒ ꯑꯃꯨꯛ ꯍꯜꯂꯛꯑꯦ ꯑꯗꯨꯒ ꯆꯨꯕꯣꯡꯁꯩꯅꯀꯣ ꯃꯥꯅ ꯎꯝ ꯃꯁꯥ ꯑꯩꯒꯤ ꯀꯣꯛꯁꯤꯡꯒ ꯑꯩꯒꯤ ꯉꯥꯥꯛꯒꯤ ꯑꯦꯔꯤꯌꯥꯗꯨꯒ ꯀꯣ
ꯎꯝ
ꯑꯗꯨꯨꯁꯤꯡꯗꯣ ꯃꯥꯅ ꯃꯁꯥ ꯐꯖꯅ ꯇꯧꯕꯕ ꯇꯧꯕꯤꯕ ꯃꯇꯨꯡꯗꯒꯤ ꯑꯩ ꯈꯔ ꯐꯕ ꯐꯕꯅꯦ ꯎꯝ ꯅꯦ
ꯕꯤꯕꯤ ꯑꯦꯁ ꯑꯁ ꯑꯩꯈꯣꯏ ꯃꯌꯨꯖꯤꯛ ꯄꯥꯏꯕꯁꯤꯡꯅꯁꯨ ꯈꯔ ꯑꯉꯥꯡ ꯑꯣꯏꯕꯒꯤ ꯍꯥꯏꯕꯗꯤ ꯍꯣꯏ ꯌꯥꯕꯨꯗꯤ ꯌꯥꯏꯌꯦ ꯑꯗꯨꯇ ꯑꯣꯏꯔꯁꯨ ꯈꯔ ꯁꯤꯅꯤꯌꯔꯅ ꯅꯨꯡꯉꯥꯏꯌꯦꯗꯅ ꯑꯗꯨꯒ ꯑꯩꯈꯣꯏ ꯆꯥꯟꯁ ꯂꯥꯏꯕ ꯀꯥꯟ ꯃꯔꯛ ꯃꯔꯛꯇꯛꯇꯤ ꯑꯗꯨꯝ ꯄꯥꯏꯍꯟꯕꯗꯤ ꯌꯥꯏ ꯑꯗꯨ ꯑꯣꯏꯔꯁꯨ ꯐꯨꯜ ꯁ꯭ꯋꯤꯡꯗ ꯆꯠꯄꯗꯨꯗꯤ ꯈꯔ ꯅꯨꯡꯉꯥꯏꯔꯝꯃꯔꯣꯏ
ꯅꯦꯛꯁ ꯌꯦꯔꯗ ꯃꯈꯣꯏꯗ ꯐꯨꯋꯗ ꯎ ꯂꯥꯎꯈꯠꯈ꯭ꯔꯅꯤ
ꯑꯣ ꯃꯤ ꯂꯥꯏꯇꯕꯒꯤꯅꯦꯈꯣ
ꯎꯝ
ꯃꯤ ꯄꯥꯏꯅꯨ ꯁꯨ ꯍꯥꯏ
ꯃꯈꯣꯏꯁꯨ ꯎ ꯐꯥꯕꯨꯗꯤ ꯐꯥꯈ꯭ꯔꯦꯗ ꯑꯗꯨꯕꯨ ꯍꯧꯖꯤꯛ ꯑ ꯗꯤꯁ ꯏꯌꯥꯔꯒꯤ ꯄꯤꯚꯤ ꯑꯦꯁꯇꯣ ꯑꯩꯈꯣꯏ ꯌꯥꯝ ꯄꯔꯛꯇꯤꯁ ꯇꯧꯗꯦ
ꯀꯔꯤꯒꯤꯔ ꯑꯩꯈꯣꯏꯒꯤ ꯏꯅꯥꯎꯅꯨꯄꯥ ꯑꯃ ꯃꯣꯏꯒꯤ ꯃꯌꯥꯝꯗꯣ ꯂꯥꯏꯗ꯭ꯔꯤꯁꯦ ꯀꯔꯤꯒꯤꯔ ꯃꯥꯗꯤ ꯃꯥꯒꯤ ꯃꯅꯥꯎꯅꯨꯄꯥ ꯎꯝ
ꯏꯁ ꯃꯃꯥꯟꯅꯕ ꯃꯃꯥꯟꯅꯕꯁꯤꯡ ꯂꯩꯇꯦ ꯍꯥꯏꯔꯒ ꯃꯥꯗꯣ ꯂꯩꯔꯦ ꯑꯗꯨꯒ ꯏꯌꯥꯡ ꯑꯗꯥꯋꯥꯏꯗ ꯂꯩꯕ ꯃꯤꯁꯤꯡꯗꯣ
ꯎꯝ
ꯃꯈꯣꯏꯗꯒꯤꯁꯨ ꯌꯥꯝ ꯈꯔ ꯂꯩꯌꯦꯅ ꯑꯉꯥꯡ ꯑꯣꯏꯕꯒꯤ ꯃꯈꯣꯏꯗꯣ ꯀꯥꯅꯤꯡꯗꯕ ꯃꯥꯜꯂꯦ
ꯑ ꯒꯌ꯭ꯥꯟ ꯇꯔꯦꯕꯣ ꯑꯩꯁꯦ